ꯀꯩꯗꯧꯔꯤꯅꯣ
ꯇꯥꯕ꯭ꯔꯣ
ꯑꯧ ꯇꯥꯏꯌꯦ
ꯏꯁ ꯀꯔꯤ ꯇꯥꯕ
ꯅꯪ ꯍꯜꯂꯣ ꯍꯥꯏꯕꯗꯣ ꯇꯥꯏ ꯍꯥꯏꯕ
ꯏꯁ ꯌꯥꯝ ꯀꯟꯅ ꯇꯥꯕ꯭ꯔ ꯀ ꯀꯃꯥꯏ ꯇꯧꯕ꯭ꯔ
ꯀꯟꯅ ꯇꯥꯏꯌꯦ ꯀꯟꯅ ꯇꯥꯏꯌꯦ
ꯏꯁ ꯑꯗꯨꯗꯤ ꯌꯥꯝ ꯀꯟꯅ ꯇꯥꯔꯗꯤ ꯅꯣꯏ ꯅꯣꯏ ꯏꯃꯨꯡꯗ ꯂꯩꯕ ꯂꯣꯏ ꯇꯥꯔꯝꯃꯅꯤ ꯑꯗꯨꯗꯤ
ꯅꯪꯗꯤ ꯀꯩꯗꯧꯔꯤ
ꯅꯪꯗꯤ ꯀꯩꯗꯧꯔꯤꯅꯣ ꯐꯝꯃꯒ ꯂꯩꯌꯦ ꯅꯪꯗꯤ
ꯊꯕꯛ ꯑꯩꯁꯨ ꯍꯧꯖꯤꯛꯇ ꯊꯕꯛ ꯍꯜꯂꯛꯑꯒ ꯐꯝꯃ ꯂꯩ
ꯑꯁ ꯅꯨꯡꯉꯥꯏꯔꯦꯅꯦ ꯑꯗꯩꯗꯤ
ꯎꯝ
ꯁꯤ ꯊꯕꯛ ꯆꯠꯇ꯭ꯔꯣ ꯑꯁ ꯊꯕꯛ ꯆꯠꯂꯦ ꯉꯁꯤ ꯉꯟꯇ ꯍꯜꯂꯛꯑꯦ ꯑꯩꯈꯣꯏꯗꯤ ꯂꯧꯗ ꯂꯦꯛꯑꯦ ꯑꯩꯈꯣꯏꯗꯤ ꯂꯧ ꯃꯇꯝꯅꯤꯅ
ꯑꯣ ꯑꯣ ꯐꯥꯏꯅ
ꯏꯁ
ꯂꯧ ꯃꯇꯝꯅꯤꯅ ꯆꯥꯛ ꯏꯟꯁꯥꯡꯁꯨ ꯍꯥꯎꯔꯝꯅꯤ
ꯂꯧ ꯃꯇꯝꯅꯤꯅ ꯑꯁ ꯈꯣꯏꯗꯤ ꯂꯧ ꯃꯇꯝ ꯃꯇꯝꯅꯤ ꯆꯥꯛ ꯏꯟꯁꯥꯡ ꯊꯤ ꯑꯁ ꯎꯄꯥꯏ ꯂꯩꯇꯦ
ꯎꯝ ꯎꯝ
ꯅꯪꯗꯤ ꯀꯔꯤ ꯃꯊꯦꯜ ꯇꯧꯔꯅꯤ
ꯆꯥꯛ ꯊꯣꯡꯗ꯭ꯔꯤꯗ ꯑꯩꯗꯤ ꯄꯨꯡ ꯄꯨꯡ ꯃꯣꯔꯅꯤꯡ ꯄꯨꯡ ꯑꯩꯠ ꯊꯥꯔꯇꯤ ꯋꯥꯏ ꯆꯠꯄꯗꯣ ꯍꯧꯖꯤꯛ ꯍꯜꯂꯛꯑꯗ ꯉꯥꯏꯔꯤ
ꯎꯝ ꯀꯔꯥꯏꯋꯥꯏꯗ ꯊꯕꯛ ꯇꯧꯕ ꯅꯪꯗꯤ ꯌꯥꯔꯦ ꯌꯥ ꯀꯩ ꯊꯕꯛ ꯇꯧꯒꯦ
ꯀꯦꯐꯦꯗ ꯇꯧꯋꯦ
ꯁꯦꯁ ꯃꯤ ꯃꯆꯥꯗꯤ ꯀꯦꯐꯦꯗ ꯇꯧꯕꯅꯤꯅ ꯑꯁ ꯑꯍꯥꯎ ꯑꯍꯥꯎꯕ ꯉꯥꯛꯇ ꯆꯥꯔꯝꯃꯅꯤ
ꯎꯝ ꯑꯍꯥꯎꯕ ꯆꯥꯔꯦ ꯍꯥꯎꯗꯄꯥ ꯆꯥꯗ꯭ꯔꯦꯗ
ꯂꯩꯁꯥꯕꯤꯗꯤ ꯑꯍꯥꯎꯗꯕ ꯄꯥꯝꯃꯤ ꯍꯥꯏꯒꯟꯕꯅꯦ
ꯍꯥꯎꯗꯄ ꯄꯥꯃꯝꯗꯤ ꯑꯍꯥꯎꯕ ꯈꯛꯇ ꯆꯥꯏꯌꯦ ꯑꯥꯏꯗꯤ
ꯅꯪ ꯑꯍꯥꯎꯗꯕ ꯍꯥꯎꯗꯕ ꯆꯥꯕ ꯃꯥꯜꯂꯦ ꯃꯔꯛ ꯃꯔꯛꯇ
ꯏꯁ ꯍꯣꯏ ꯍꯣꯏ ꯃꯔꯥꯛ ꯃꯔꯛ ꯀꯗꯤ ꯆꯥꯗꯦꯗ ꯅꯨꯡꯇꯤ ꯅꯨꯡꯇꯤ ꯈꯨꯗꯤꯡ ꯆꯥꯕ ꯌꯥꯕ꯭ꯔꯥꯅꯦ
ꯅꯪꯗꯤ ꯀꯣ ꯅꯨꯡꯇꯤꯒꯤ ꯁꯧꯒ꯭ꯔꯤꯒꯨꯝꯕ ꯌꯦꯟꯗꯦꯝꯒꯨꯝꯕ ꯆꯥꯎ ꯅꯨꯡꯇꯤꯒꯤ
ꯅꯨꯡꯇꯤꯒꯤ ꯅꯠꯇ꯭ꯔꯁꯨ ꯉꯍꯥ ꯉꯍ ꯍꯦꯜ ꯉꯁꯤ ꯑꯌꯨꯛꯇꯣ ꯁꯥꯎꯒ꯭ꯔꯤ ꯆꯥꯏ ꯀꯥꯡꯁꯣꯏ ꯆꯥꯏ ꯑꯁ ꯌꯥꯝ ꯑꯩꯅ ꯊꯣꯡꯉꯐꯥꯎ ꯌꯥꯝ ꯍꯥꯎꯋꯦ
ꯏꯁ ꯌꯥꯝ ꯍꯥꯎꯋꯦ ꯍꯥꯏꯕ ꯑꯗꯨꯟ ꯑꯗꯨꯟ ꯑꯗꯨꯏꯗꯤ ꯑꯩ ꯁꯧꯒ꯭ꯔꯤ ꯅꯪ ꯄꯨꯔꯛꯀꯦ ꯑꯩ ꯅꯪ ꯌꯦꯟ ꯂꯩꯕꯤꯌꯨꯀꯣ
ꯎꯝ ꯎꯝ
ꯑꯣꯟꯅꯁꯤ ꯌꯦꯟꯒ ꯁꯧꯒ꯭ꯔꯤꯒ
ꯌꯥꯏꯌꯦ ꯌꯥꯏꯌꯦ
ꯍꯌꯦꯡ ꯄꯨꯔꯒ ꯂꯥꯛꯀꯦ ꯑꯗꯨꯗꯤ
ꯅꯪꯒꯤ ꯆꯍꯤ ꯌꯥꯝ ꯑꯍꯟꯒꯗꯧꯕ ꯃꯥꯜꯂꯦꯗ
ꯏꯁ ꯑꯩ ꯄꯤꯛꯆꯔꯅ ꯌꯦꯛꯑꯒ ꯍꯥꯏꯌꯣ ꯀꯌꯥꯃꯨꯛ ꯑꯣꯏꯔꯝꯗꯧ ꯃꯥꯟꯕ꯭ꯔꯥ ꯀꯦꯁ ꯇꯧꯋꯣ
ꯍꯧꯖꯤꯛꯇꯤ ꯑꯩ ꯈꯪꯗꯦ ꯑꯩ ꯅꯁꯥꯛꯁꯨ ꯈꯪꯗꯕꯒꯤ
ꯑꯩ ꯅꯪꯒꯤ ꯆꯍꯤ ꯒꯦꯁ ꯇꯧꯕꯤꯌꯨꯔꯥ
ꯎꯝ
ꯆꯍꯤ ꯀꯨꯟꯃꯉꯥ ꯑꯣꯏꯗꯧ ꯃꯥꯜꯂꯦ ꯅꯪ
ꯑꯩꯔꯣ ꯀꯨꯟ ꯀꯨꯟ ꯈꯛꯇꯅꯦ ꯀꯨꯟ ꯀꯨꯟ
ꯀꯨꯟ ꯈꯇꯪ
ꯎꯝ ꯑꯩꯒꯤ ꯈꯣꯟꯖꯦꯟꯖꯦ ꯌꯥꯝ ꯑꯍꯟꯗꯕ ꯃꯥꯟꯕꯅꯦ
ꯏꯁ ꯑꯃꯨꯛꯀ ꯌꯦꯡꯒꯦ ꯑꯩꯁ ꯑꯣ ꯑꯩ ꯍꯣꯔꯦꯟ ꯌꯦꯡꯒ ꯑꯃꯨꯛ ꯍꯥꯏꯔꯛꯀꯦ
ꯏꯁ ꯏꯁ ꯅꯣꯛꯅꯤꯡꯗ ꯅꯪꯖꯤꯗꯤ ꯍꯣ ꯍꯣꯏ ꯅꯆꯦꯅꯦ ꯅꯆꯦꯅꯦ ꯑꯩꯗꯤ ꯅꯆꯦꯅꯦ ꯃꯤꯌꯥꯝꯒꯤ ꯏꯆꯦ
ꯏꯆꯦꯅꯤ ꯀꯥꯏꯗ ꯆꯩ ꯂꯥꯛꯀꯅꯤ ꯅꯪ ꯏꯁꯨ ꯏ ꯏꯁꯨꯒꯨꯝꯕ ꯏꯁꯨꯒꯨꯝꯕꯅꯦ ꯅꯪꯗꯤ
ꯑꯩ ꯏꯁꯨꯒꯨꯝꯕꯅꯦ ꯍꯥꯏꯔꯣ ꯑꯗꯨꯗꯤ ꯑꯩ ꯄꯨꯄꯨ ꯀꯧꯔꯒꯦꯀꯣ
ꯑ ꯄꯨꯄꯨ ꯀꯧꯔꯣ ꯎꯝ ꯑꯃꯔꯛ ꯀꯧꯑꯣꯁꯦ
ꯄꯥꯔꯦꯅꯦ
ꯍꯌꯦꯡꯁꯦ ꯀꯦꯐꯦ ꯆꯠ ꯗꯨꯀꯥꯟ ꯆꯠꯀꯅꯤ ꯅꯪ ꯊꯕꯛ
ꯎꯝ ꯍꯌꯦꯡꯖꯨ ꯆꯠꯅꯤ ꯁꯟꯗꯦ ꯈꯛꯇꯅꯤ ꯑꯣꯐ ꯂꯩꯕ ꯑꯁ ꯌꯥꯝ ꯋꯥꯏꯗꯥ ꯃꯣꯔꯅꯤꯡ ꯍꯧꯒꯠꯂꯒ ꯃꯨꯛ ꯆꯠꯂꯦ ꯑꯃꯨꯛ ꯍꯜꯂꯛꯑꯦ ꯆꯥꯡ ꯏꯟꯖꯥꯡ ꯊꯣꯡꯉꯦ ꯀꯣꯟ ꯐꯦꯡꯉꯦ ꯏꯔꯨꯔꯦ ꯐꯣꯟ ꯌꯦꯡꯉꯦ ꯇꯨꯝꯃꯦ
ꯇꯣꯂꯣꯞ ꯆꯥꯔꯗꯤ ꯌꯥꯔꯦꯅꯦ ꯐꯔꯦꯅꯦ
ꯏꯁ ꯅꯣꯏꯗꯤ ꯕꯣꯜ ꯌꯦꯡꯕ꯭ꯔꯣ
ꯕꯣꯜ ꯌꯥꯡꯉꯦ ꯎꯝ
ꯉꯁꯤꯁꯨ ꯕꯣꯜ ꯂꯩꯌꯦ ꯄꯨꯡ ꯑꯃꯗ ꯎꯝ
ꯑꯣꯏꯁ ꯄꯨꯡ ꯑꯃꯗꯗꯤ ꯍꯧꯒꯠꯄ ꯉꯝꯃꯔꯣꯏ ꯑꯗꯨꯗꯤ
ꯇꯨꯝꯃꯣ ꯇꯨꯝꯃꯣ ꯄꯨꯡ ꯇꯔꯥ ꯑꯗꯨꯋꯥꯏꯗ ꯇꯨꯝꯃꯒ ꯄꯨꯡ ꯚꯔꯣ ꯑꯗꯨꯋꯥꯏꯗ ꯑꯃꯨꯛ ꯍꯧꯒꯠꯂꯣ
ꯑꯁ ꯑꯗꯨꯗꯤ ꯉꯝꯗꯦ ꯑꯁ ꯇꯨꯝꯃꯒ ꯑꯃꯨꯛ ꯍꯧꯒꯠꯂꯒ ꯌꯦꯡꯕꯗꯣ ꯑꯗꯨ ꯍꯦꯟꯅ ꯌꯦꯡꯕ ꯄꯦꯟꯗꯦ ꯑꯩꯗꯤ
ꯑꯁ ꯑꯗꯨ ꯌꯦꯡꯕꯗꯣ ꯅꯨꯡꯉꯥꯏꯕꯅꯦ
ꯑꯁ ꯑꯩꯗꯤ ꯑꯗꯨ ꯌꯦꯡꯕꯗ ꯄꯦꯟꯗꯦ ꯅꯪꯁꯨ ꯕꯣꯜ ꯌꯦꯡꯕ꯭ꯔꯥ ꯍꯟꯗꯛ ꯃꯔꯛ
ꯍꯣꯏ ꯌꯦꯡꯉꯦ ꯃꯔꯛ ꯃꯔꯛꯇꯥ
ꯎꯝ
ꯅꯨꯇꯤ ꯈꯨꯗꯤꯡ ꯌꯦꯡꯗꯦꯗꯥ ꯇꯨꯝꯅꯤꯡꯕꯒꯤ ꯌꯥꯝ ꯊꯦꯡꯕ ꯃꯇꯝꯗꯗꯤ ꯊꯕꯛ ꯆꯠꯀꯅꯤꯅꯥ ꯇꯨꯝ ꯇꯨꯝ ꯕꯣꯜꯗꯣ ꯌꯦꯡꯉꯤꯉꯩ ꯆꯠꯄ ꯉꯝꯃꯣꯏꯕꯥ
ꯅꯪ ꯀꯦꯐꯦꯗ ꯅꯣꯡꯃ ꯀꯣꯏꯔꯛꯀꯦꯅꯦ ꯑꯣꯐꯔ ꯇꯧꯕꯣꯅꯦ ꯀꯔꯤꯔꯅꯦ
ꯇꯧꯒꯦ ꯇꯧꯒꯦ ꯅꯪ ꯄꯩꯁꯥꯗꯣ ꯄꯨꯔ ꯂꯥꯛꯑꯣ
ꯇꯧꯒꯦ ꯍꯥꯏꯔꯒ ꯄꯩꯁꯥꯗ ꯄꯨꯔꯒ
ꯎꯝ ꯍꯣꯏ ꯅꯪ ꯄꯩꯁꯥꯗꯣ ꯄꯨꯔꯒ ꯂꯥꯛꯑꯣ
ꯑꯣꯐꯔ ꯇꯧꯕꯅꯦ ꯀꯔꯤꯅꯣꯅꯦ ꯑꯁ ꯅꯌꯥꯝꯕꯁꯤꯡꯖꯦ ꯑꯣꯐꯔ ꯈ꯭ꯔ ꯇꯧꯗ꯭ꯔꯗꯤ ꯌꯥꯗ꯭ꯔꯦ ꯅꯪ
ꯎꯝ
ꯌꯥꯗ꯭ꯔꯦꯅꯦ
ꯎꯝ ꯌꯥꯗ꯭ꯔꯦ ꯌꯥꯗ꯭ꯔꯦ ꯇꯧꯒꯦ ꯇꯧꯔꯦ ꯇꯧꯊꯣꯛꯑꯒ ꯂꯣꯏꯔꯦ ꯀꯩꯅꯣ ꯅꯣꯏꯗꯗꯤ ꯅꯣꯡ ꯆꯨꯕ꯭ꯔꯥ
ꯅꯣꯡ ꯑꯁ ꯉꯁꯤꯒꯤ ꯆꯨꯔꯛꯇꯦ ꯉꯔꯥꯡ ꯅꯍꯥꯟꯗꯨꯒ ꯉꯔꯥꯡ ꯈꯇꯪ ꯆꯨꯔꯒ ꯂꯣꯏꯁꯟꯈ꯭ꯔꯦ ꯏꯁꯤꯡ ꯑꯃꯨꯛ ꯀꯪꯈ꯭ꯔꯗꯤ ꯂꯧ
ꯈꯣꯏꯗꯗꯤ ꯑꯈꯣꯏꯗꯗꯤ ꯅꯣꯡ ꯆꯨꯑꯦ ꯍꯧꯖꯤꯛꯇꯤ ꯆꯨꯕ ꯂꯣꯏꯔꯒ ꯃꯝꯃꯒ ꯂꯩꯑꯦ ꯍꯣꯔꯦꯟ ꯉꯍꯥꯇꯪ ꯂꯩꯔ ꯆꯨꯒꯅꯤ
ꯏꯁ ꯅꯣꯏ ꯅꯣꯡꯗꯣ ꯑꯩꯈꯣꯏꯔꯣꯝꯗ ꯊꯥꯔꯛꯑꯣ
ꯇꯜꯂꯤꯗ ꯅꯣꯡ ꯆꯨꯕꯖꯦ
ꯏꯁ ꯑꯩꯈꯣꯏꯔꯣꯝꯗ ꯅꯣꯡ ꯆꯨꯗ꯭ꯔꯗꯤ ꯌꯥꯗ꯭ꯔꯦ ꯅꯣꯡ ꯊꯥꯔꯛꯑꯣ ꯑꯩꯈꯣꯏꯔꯣꯝꯗ
ꯅꯣꯏ ꯂꯧꯗꯣ ꯌꯥꯝ ꯆꯥꯎꯕ꯭ꯔꯅꯦ
ꯌꯥꯝ ꯆꯥꯎꯋꯦ
ꯑꯣ ꯐꯩꯅ
ꯎꯏꯁ
ꯋꯥꯔꯝꯃꯤꯀꯣ ꯅꯨꯡꯁꯥ ꯁꯥꯕ ꯃꯇꯝꯗꯗꯤ ꯅꯣꯡꯖꯨꯗ ꯈꯔ ꯅꯨꯡꯉꯥꯏꯔꯅꯤ
ꯑꯗꯨ ꯅꯪ ꯂꯩꯔꯗꯤ ꯆꯠꯃꯤꯟꯅꯕ ꯌꯥꯏꯕ ꯑꯁ ꯅꯪꯁꯨ ꯇꯟ ꯌꯥꯝꯅ ꯃꯇꯟ ꯇꯟꯒꯗꯕ ꯃꯥꯜꯂꯤꯅꯦ ꯂꯧꯕꯨꯛ ꯀꯨꯝꯒꯗꯕ ꯃꯥꯟꯗꯦꯀꫭ ꯅꯪꯗꯣ
ꯑꯩ ꯑꯗꯨꯝꯃꯥꯏ ꯆꯠꯇꯦꯗ ꯃꯤ ꯒꯅꯥ ꯂꯧ ꯆꯠꯄ ꯍꯧꯅꯒꯦ
ꯏꯁ ꯑꯗꯨꯅꯦꯕ ꯌꯥꯝꯅ ꯇꯟꯒꯅꯨ ꯌꯥꯝꯅ ꯇꯟꯒꯅꯨꯀꯣ
ꯑꯩꯗꯤ ꯌꯥꯝ ꯇꯜꯂꯤ ꯅꯣꯏ ꯈꯪꯗ꯭ꯔꯣ
ꯌꯥꯝꯅ ꯇꯟꯒꯅꯨ ꯊꯕꯛ ꯌꯥꯝ ꯐꯕ ꯑꯣꯏꯌꯨ
ꯇꯟꯕꯒꯤ ꯇꯜꯂꯦ ꯍꯥꯏꯕꯅꯦ
ꯑꯁ ꯂꯧ ꯆꯠꯄꯗꯒꯤ ꯑꯁ ꯈꯣꯡꯒꯁꯦ ꯌꯦꯡꯕ ꯌꯥꯗ꯭ꯔꯦ ꯃꯥꯏꯒꯁꯦ ꯌꯦꯡ ꯌꯥꯗ꯭ꯔꯦ ꯅꯨꯡꯁꯥꯅ ꯌꯩꯕꯗꯣ
ꯀꯔꯤꯔ
ꯄꯥꯈꯪꯅ ꯅꯨꯄꯥ ꯁꯥꯗ꯭ꯔꯗꯤ ꯅꯨꯄꯤꯅ ꯅꯨꯄꯥ ꯁꯥꯒꯗ꯭ꯔꯣ
ꯎꯝ ꯍꯧꯖꯤꯛꯀꯥꯟ ꯑꯗꯨꯝꯃꯥꯏ ꯇꯧꯔꯗꯤ ꯅꯪ ꯈꯪꯗ꯭ꯔꯣ
ꯀꯔꯤ
ꯑꯗꯨꯃꯥꯏ ꯑꯗꯨꯃꯥꯏꯟ ꯇꯧꯅꯔꯣꯏꯗꯨꯗꯤ ꯅꯪ ꯈꯪꯗ꯭ꯔꯣ
ꯈꯪꯗꯤꯅꯦ ꯍꯥꯏꯌꯨꯅꯦ ꯑꯃꯔꯛ ꯍꯥꯥꯏꯌꯨꯅꯦ
ꯅꯨꯄꯤꯅ ꯅꯨꯄꯤꯅ ꯇꯣꯝꯕꯣꯏ ꯑꯣꯜꯂꯦ ꯑꯗꯨꯒ ꯍꯣꯃꯣꯅ ꯅꯨꯄꯤ ꯑꯃꯨꯛ ꯑꯣꯜꯂꯦ ꯈꯪ꯭ꯗꯔꯣ ꯅꯪ ꯑꯗꯣ
ꯅꯨꯄꯤꯅ ꯇꯣꯝꯕꯣꯏ ꯑꯣꯜꯂꯦ ꯍꯥꯏꯕ
ꯎꯝ ꯑꯗꯣ ꯅꯪ ꯈꯪꯗ꯭ꯔꯣ
ꯏꯁ ꯈꯪꯗꯦ ꯍꯧꯖꯤꯛꯀꯥꯟꯗꯤ
ꯎꯝ ꯎꯝ ꯎꯝ ꯒ꯭ꯌꯥꯟ ꯇꯥꯗ꯭ꯔꯦꯗ ꯁꯦꯂꯔꯤ ꯁꯦꯂꯔꯤ ꯄꯤꯗꯦ
ꯅꯣꯏ ꯏꯃꯨꯡꯗꫭ ꯃꯤ ꯀꯌꯥꯃꯨꯛ ꯑꯣꯏꯕ꯭ꯔ
ꯑꯩꯗꯤ ꯃꯄꯥꯟꯗ ꯑꯈꯣꯏ ꯗꯗꯥꯒ ꯂꯩꯌꯦ
ꯑꫭ ꯑꯩ ꯍꯥꯏꯗꯤ ꯅꯆꯤꯟ ꯅꯅꯥꯎ ꯀꯌꯥ ꯁꯨꯕ꯭ꯔ ꯍꯥꯏꯕ
ꯅꯥꯏꯟ
ꯅꯥꯏꯟ ꯋꯥ ꯌꯥꯝꯃꯤꯀꯣ ꯃꯤ ꯃꯆꯥꯗꯤ ꯑꯦꯁ ꯑꯃꯨꯛꯀ ꯄꯣꯛꯊꯣꯛꯑꯣ ꯍꯥꯏꯌꯨꯅꯦ ꯌꯥꯗ꯭ꯔꯣ ꯌꯥꯗ꯭ꯔꯦꯗ ꯍꯧꯖꯤꯛ ꯑꯃꯨꯛ ꯄꯣꯛꯑꯗꯤ ꯁꯤꯗꯧꯔꯦ ꯏꯁ ꯅꯤꯄꯥꯟ ꯃꯥꯄꯟ ꯃꯥꯄꯟ ꯈꯛꯇꯪꯗꯤ ꯀꯣꯟꯅꯔꯣꯏ ꯏꯁ ꯆꯥꯗ꯭ꯔꯁꯨ ꯌꯥꯏ ꯑꯗꯨꯕꯨꯗꯤ
ꯏꯁ ꯆꯥꯛ ꯆꯥꯗ꯭ꯔꯒ ꯀꯝꯃꯥꯏ ꯍꯤꯡꯅꯤ ꯅꯣꯏꯗꯤ ꯆꯥꯛ ꯆꯥꯗꯕꯤꯗ ꯂꯦꯜꯂꯒ ꯂꯩꯕ꯭ꯔꯣ ꯅꯨꯃꯤꯠ ꯈꯨꯗꯤꯡ
ꯈꯣꯏꯗꯤ ꯏꯁꯤꯡ ꯈꯇꯪ ꯊꯛꯑꯒ ꯂꯩꯌꯦ
ꯏꯁ ꯑꯗꯨꯗꯤ ꯅꯪ ꯌꯥꯝ ꯀꯪꯔꯝꯅꯤ ꯍꯨꯏꯅ ꯎꯔꯗꯤ ꯅꯪ ꯇꯥꯟꯅꯒꯅꯤꯀꯣ
ꯀꯪꯔꯝꯒꯅꯤ ꯀꯥꯏꯅ ꯈꯨꯟꯅꯣꯏꯁꯤꯗꯤ ꯅꯪ ꯑꯅꯤꯔꯛ ꯑꯣꯏꯔꯝꯗꯧ ꯃꯥꯜꯂꯦ
ꯑꯁ ꯂꯣꯏꯔꯦꯍꯦ ꯀꯞꯄꯨ ꯀꯞꯅꯤꯡꯉꯤꯗ ꯇꯥꯔꯕ ꯃꯇꯝꯗ
ꯅꯪꯕꯨ ꯑꯃꯔꯛ ꯈꯨꯄꯥꯛꯒ ꯊꯥꯔꯗꯤ ꯅꯪ ꯑꯥ ꯇꯟ ꯗꯟ ꯄꯥꯏꯗꯅ
ꯄꯥꯏ ꯑꯗꯣ ꯄꯥꯏ
ꯑꯁꯦꯡꯕꯅꯦ ꯅꯪꯅ ꯈꯔ ꯈꯠ ꯀꯪꯕꯅꯤꯅ ꯅꯪꯗꯣ ꯀꯪꯕꯅꯤꯅ ꯄꯥꯏꯈ꯭ꯔꯥꯅꯤ
ꯏꯔꯤꯅ ꯑꯩ
ꯑꯩ ꯄꯥꯏꯔꯒꯦ ꯎꯝ ꯑꯗꯨꯅ ꯌꯥꯝ ꯃꯥꯟꯗꯅ ꯑ ꯏꯆꯥꯟꯅꯨꯄꯤ ꯄꯥꯏꯒ꯭ꯔꯦ ꯏꯆꯥꯟꯅꯨꯄꯤ ꯄꯥꯏꯒ꯭ꯔꯦ ꯀꯅꯥ ꯀꯅꯥ ꯂꯩꯥꯕ꯭ꯔꯣ ꯂꯧꯕꯤꯑꯣ ꯍꯥꯏꯕꯀꯣ ꯑꯗꯨꯃꯥꯏ ꯍꯥꯏ ꯂꯥꯎꯔꯛꯑꯅꯤ ꯅꯪ ꯅꯌꯥꯝꯕꯗꯣ
ꯇꯠ ꯀꯃꯥꯏꯅ ꯄꯥꯏꯈꯤꯕꯅꯣ ꯅꯆꯥꯟꯅꯨꯄꯤ ꯍꯥꯏꯔꯗꯤ ꯑꯩꯅ ꯁꯥꯎꯃꯥꯟꯒꯤ ꯈꯨꯄꯥꯛꯅ ꯊꯥꯕꯒꯤ ꯃꯥ ꯄꯥꯏꯒ꯭ꯔꯦ ꯅꯣꯏ ꯅꯣꯏꯁꯦ ꯒ꯭ꯌꯥꯟ ꯇꯥꯔꯛꯇ꯭ꯔꯦꯗ ꯅꯨꯄꯤ ꯊꯤꯔꯕ꯭ꯔꯣ
ꯑꯣ ꯅꯨꯄꯤ ꯊꯤꯗ꯭ꯔꯤꯗ ꯀꯥꯏꯗꯒꯤ
ꯑꯣ ꯑꯣ ꯑꯣ ꯑꯁꯦꯡꯕ ꯄꯥꯈꯪ
ꯑꯩꯁ ꯄꯨꯔꯥ
ꯄꯤꯌꯣꯔ ꯄꯥꯈꯪ
ꯈꯪ ꯄꯥꯈꯪꯅꯦ ꯄꯥꯈꯪ
ꯑꯣ ꯑꯣ ꯐꯌꯦ ꯐꯌꯦ ꯄꯥꯈꯪ ꯑꯩꯗꯤ ꯏꯆꯥ ꯑꯅꯤ ꯂꯩꯔꯦ
ꯅꯆꯥ ꯑꯅꯤ ꯈꯛꯇꯪ
ꯍꯣꯏ ꯑꯍꯨꯝ ꯑꯍꯨꯝ ꯁꯨꯗꯧꯔꯦ ꯋꯥꯠꯂꯤꯌꯦ
ꯋꯥꯠꯂꯤꯌꯦ ꯏꯁ ꯑꯍꯨꯝꯗꯒꯤ ꯂꯣꯏꯁꯜꯂꯗꯣꯏꯔꯣ ꯅꯪꯗꯤ
ꯇ꯭ꯋꯦꯟꯇꯤ ꯐꯥꯎ ꯄꯣꯛꯀꯦ
ꯎꯝ ꯆꯨꯝꯃꯦ ꯇ꯭ꯋꯦꯟꯇꯤ ꯐꯥꯎ ꯄꯣꯛ ꯀꯨꯟꯃꯨꯛ ꯄꯣꯛꯀꯗꯕꯅꯦ
ꯎꯝ꯫
ꯑꯃ ꯑꯅꯤꯗꯤ ꯀꯅꯥꯔꯣꯏꯌꯦ ꯑꯁ ꯑꯃꯅꯤ ꯗꯤ ꯀꯟꯅꯔꯣꯏ ꯑꯩ ꯍꯥꯏꯒꯦ ꯑꯃꯗꯨꯅ ꯑꯃ ꯑꯅꯤꯗꯤ ꯀꯟꯅꯔꯣꯏꯌꯦ ꯍꯥꯏꯕ
ꯑꯣ ꯑꯣ ꯑꯗꯨꯗꯤ ꯅꯪ ꯅꯪ ꯅꯪ ꯑꯣꯏꯅ ꯄꯣꯛꯑꯣ ꯑꯗꯨꯗꯤ ꯑꯩꯉꯣꯟꯗ ꯍꯥꯏꯔꯅꯨ
ꯑꯩꯗꯤ ꯄꯣꯛꯀꯅꯤ ꯁꯤꯕꯥꯏ ꯑꯣꯏꯔꯣ ꯗꯣꯛꯇꯔꯒꯤ ꯑꯣꯏꯍꯜꯂꯣ ꯑꯣꯖꯥꯒꯤ ꯑꯣꯏꯍꯜꯂꯣ ꯏꯟꯖꯤꯅꯤꯌꯥꯔꯤꯡꯒꯤ ꯑꯣꯏꯍꯜꯂꯣ ꯗꯣꯛꯇꯔꯒꯤ ꯑꯣꯏꯍꯜꯂꯣ ꯅꯔꯁꯀꯤ ꯑꯣꯏꯍꯜꯂꯣ ꯄꯥꯏꯂꯣꯠ ꯑꯣꯏꯍꯟꯂꯣ ꯑꯁ ꯁꯥꯏꯟꯇꯤꯁ ꯑꯣꯏꯍꯜꯂꯣ ꯐꯨꯠꯕꯣꯜꯂꯔ ꯑꯣꯏꯍꯜꯂꯣ ꯕꯣꯂꯤꯕꯣꯜ ꯑꯣꯏꯍꯜꯂꯣ ꯑꯁ ꯔꯦꯁꯇꯤꯅꯤ ꯑꯁ ꯄꯨꯂꯤꯁ ꯑꯣꯏꯍꯜꯂꯣ ꯑꯥꯏ ꯑꯦ ꯑꯦꯁ ꯑꯃꯨꯛ ꯊꯤ ꯁꯤꯚꯤꯜ ꯁꯔꯚꯤꯁꯀꯤ ꯕꯦꯡꯀꯤꯡꯗ
ꯆꯥꯕ ꯂꯩꯌꯦ꯫ ꯑꯩ ꯍꯥꯏꯖꯦ ꯅꯪ ꯆꯥꯛ ꯆꯥꯒꯗꯕ ꯂꯩꯇꯕꯒꯤ ꯀꯞꯂꯒ ꯂꯩꯅꯤꯀꯣ ꯅꯪ ꯄꯨꯟꯁꯤꯗꯣ
ꯑꯩꯁ ꯀꯞꯄꯣꯏ ꯀꯞꯄꯣꯏ ꯑꯗꯨ ꯃꯥ ꯑꯣꯏꯒꯗ ꯑꯣꯏꯍꯟꯒꯗꯕꯅꯤ
ꯍꯣꯏ ꯍꯣꯏ ꯅꯪ ꯅꯨꯄꯤ ꯅꯪ ꯅꯨꯄꯤ ꯇꯧꯒꯗꯕꯗꯤ ꯈꯔꯗꯤ ꯋꯥꯅꯤꯅꯦ ꯑꯗꯨꯏ
ꯑꯩ ꯅꯨꯄꯤꯗꯤ ꯅꯪ ꯑꯣꯏꯔ ꯂꯩꯔꯤꯁꯤꯗꯤ
ꯅꯃꯪꯗꯕꯥꯎ ꯃꯪꯅꯨ
ꯑꯩ ꯅꯨꯄꯤꯗꯤ ꯅꯪ ꯑꯣꯏꯗꯧ ꯂꯩꯔꯁꯤꯗꯤ
ꯑꯩꯗꯤ ꯌꯥꯝ ꯅꯣꯛꯅꯤꯡꯕꯅ ꯌꯥꯝ ꯏꯀꯥꯏꯕꯅ ꯐꯣꯟ ꯍꯨꯟꯗꯣꯛꯑꯒ ꯆꯦꯟꯒꯦ ꯇꯧꯋꯦ
ꯑꯗꯨꯒꯤ ꯋꯥꯍꯩꯗꯨꯗꯤ ꯑꯩ ꯄꯔꯃꯥ ꯑꯃ ꯄꯤꯒꯦ ꯉꯁꯤ ꯑꯌꯨꯛ ꯍꯌꯦ ꯑꯌꯨꯛ ꯍꯧꯒꯠꯂꯒ ꯑꯩ ꯆꯥꯛ ꯆꯥꯒꯅꯤ ꯍꯥꯏꯕꯗꯨ ꯍꯥꯏꯕꯒ ꯆꯞ ꯃꯥꯟꯅꯔꯦ ꯑꯩꯗꯤ ꯅꯨꯡꯗ ꯂꯧꯔꯅꯤ ꯗꯨꯗꯣ
ꯏꯁ ꯅꯣꯛꯅꯤꯡꯉꯦ ꯑꯩꯗꯤ
ꯅꯕꯔ ꯋꯥꯟꯅꯦ ꯑꯗꯨꯗꯤ
ꯍꯣꯏ ꯍꯣꯏ ꯍꯥꯏ ꯅꯊꯟꯗ ꯉꯥꯡꯉꯣ ꯑꯗꯨꯗꯤ
ꯎꯝ ꯏꯊꯟꯇꯪ ꯉꯥꯡꯉꯣꯏ ꯅꯪ ꯂꯩ
ꯎꯝ ꯅꯪꯗꯤ ꯅꯪꯒꯤ ꯃꯃꯥ ꯕꯕꯥꯒ ꯂꯩꯕ꯭ꯔꯥ
ꯎꯝ ꯂꯩ
ꯑꯣ ꯐꯩꯌꯦ ꯐꯩꯌꯦ
ꯅꯪꯗꯤ
ꯑ ꯩ ꯗꯗꯥꯒ ꯂꯩꯌꯦ ꯏꯃꯥ ꯕꯕꯥꯗꯤ ꯑꯥꯗ
ꯎꯝ
ꯈꯨꯟꯗ ꯂꯩ
ꯏꯌꯥꯝꯕꯗꯤ ꯀꯩꯗꯧꯔ ꯂꯩꯕ
ꯀꯣꯂꯦꯁ ꯀꯥꯔ ꯂꯩꯌꯦ
ꯁꯦꯁ ꯅꯪꯅ ꯊꯕꯛ ꯇꯧꯕ ꯃꯤ ꯃꯆꯥꯅ ꯌꯥꯝ ꯃꯔꯝ ꯑꯣꯏꯑꯦꯀꯣ ꯌꯥꯝ ꯐꯩꯌꯦꯀꯣ
ꯐꯠꯇ꯭ꯔꯗꯤ
ꯁꯦꯁ
ꯑꯩꯒꯨꯝꯕ ꯐꯕ ꯑꯟꯅꯔꯥꯏꯕ ꯅꯄꯨꯟꯁꯤꯗ ꯑꯃꯨꯛ ꯐꯪꯉꯔꯣꯏ
ꯏꯁ ꯅꯪꯒꯨꯝꯕ ꯐꯕ ꯃꯤ ꯗꯃꯥꯁꯤꯗ ꯄꯩꯔꯒ ꯂꯩꯌꯦ
ꯁꯤꯗ ꯄꯩꯔꯒ ꯂꯩꯕꯅꯤ ꯑꯩꯅ ꯃꯊꯪ ꯃꯊꯪ ꯑꯩꯅ ꯃꯊꯪ ꯃꯊꯪ ꯍꯨꯟꯗꯣꯛꯄ ꯑꯁꯣꯝꯗ ꯅꯪꯅ ꯆꯥꯎꯅ ꯑꯩꯥ ꯃꯨꯛ ꯐꯥꯕ ꯅꯨꯄꯤ
ꯅ꯭ꯌꯨꯄꯨꯛꯇꯣ